ꯕꯔꯣ
ꯇꯥꯏ ꯇꯥꯏ ꯐꯥꯖꯅ ꯇꯌꯦ ꯅꯪꯗꯤ ꯇꯥꯕ꯭ꯔꯣ
ꯇꯥꯏꯌꯦ ꯍꯣꯏ꯫
ꯀꯔꯤ ꯇꯧꯔꯣ
ꯑꯗꯨꯝ ꯅꯨꯡꯁꯥ ꯁꯥꯕꯅ ꯑꯗꯨꯝ ꯐꯝꯃꯒ ꯂꯩꯌꯦꯗ
ꯑꯠꯁꯥ ꯇꯝꯄꯥꯛꯇ ꯂꯩꯕꯒꯤ ꯑꯣꯏꯔꯝꯃꯦ ꯑꯗꯨꯗꯤ ꯌꯥꯝ ꯁꯥꯏ ꯍꯥꯏꯗꯣ
ꯍꯧꯖꯤꯛꯇꯤ ꯁꯥꯗꯕ ꯃꯐꯝꯕꯨ ꯀꯥꯏꯗ ꯂꯩꯕ꯭ꯔꯣꯅꯦ
ꯑꯁ ꯑꯩꯈꯣꯏ ꯃꯐꯝꯗꯤ ꯌꯥꯝ ꯏꯪꯉꯦ ꯕ꯭ꯂꯦꯡꯀꯦꯠ ꯃꯅꯨꯡꯗ ꯇꯨꯝꯃꯒ ꯂꯩꯕꯅꯤ ꯏꯟꯃꯟꯗꯔ ꯑꯁꯦꯡꯕꯅꯦ
ꯅꯣꯡ
ꯅꯣꯡ ꯅꯣꯡ ꯆꯨꯋꯦ ꯅꯣꯡ ꯆꯨꯋꯦ ꯆꯤꯡꯒꯤꯁꯦ ꯅꯣꯡ ꯀꯟꯅ ꯆꯨꯋꯦ ꯑꯗꯨꯒ
ꯑꯣ
ꯃꯣꯏꯁꯦ ꯑꯩꯈꯣꯏꯅ ꯑꯩꯈꯣꯏꯅ ꯐꯥꯒꯤ ꯇꯥꯏꯞꯇ ꯉꯥꯡꯕ
ꯑꯗꯨꯒꯤ ꯅꯠꯇꯦꯗ ꯑꯗꯣ ꯍꯧꯖꯤꯛꯇꯤ ꯀꯥꯂꯦꯟ ꯊꯥꯁꯨ ꯑꯣꯏꯕꯅꯤꯅ ꯑꯗꯨꯝ ꯁꯥꯏꯗꯅ ꯃꯐꯝ ꯈꯨꯗꯤꯡ ꯑꯗꯨꯒꯤ ꯑꯗꯨꯝ ꯍꯥꯏꯕ ꯋꯥꯅꯤꯗ
ꯍꯣꯏ ꯍꯣꯏ ꯑꯗꯨꯕꯨꯗꯤ ꯆꯨꯃꯥꯏꯅ ꯍꯥꯟꯕꯁꯨ ꯌꯥꯏ ꯑꯗꯨ ꯑꯣꯏ ꯁꯨ ꯃꯐꯝ ꯈꯨꯗꯤꯡꯁꯦ ꯆꯞ ꯃꯥꯟꯅꯕ ꯅꯠꯇꯦꯕ ꯗꯤꯐ꯭ꯔꯦꯟ ꯇꯣꯉꯥꯟ ꯇꯣꯉꯥꯟꯅ ꯂꯩꯕꯅꯤꯅꯀꯣ
ꯑꯩꯗꯤ ꯑꯩꯈꯣꯏꯗ ꯁꯥꯃꯟꯕꯒꯤꯀꯣ ꯍꯧꯖꯤꯛꯁꯦ ꯏꯪ ꯏꯪꯉꯦ ꯍꯥꯏꯕꯗꯣ ꯑꯗꯨꯝ ꯊꯥꯖꯕ ꯈꯔ ꯋꯥꯠꯈ꯭ꯔꯕꯗꯣ
ꯎꯝ ꯍꯣꯏ ꯑꯣꯏꯔꯝꯕꯁꯨ ꯌꯥꯏ ꯑꯗꯨꯕꯨ ꯑꯁ ꯑꯩꯈꯣꯏꯁꯦ ꯌꯥꯝ ꯏꯪꯉꯦ ꯑꯁꯦꯡꯕ
ꯎꯝ ꯇꯧꯔꯑꯝꯅꯤ
ꯇꯥꯕ꯭ꯔꯣ
ꯇꯥꯏꯌꯦ ꯇꯥꯏꯌꯦ
ꯎꯝ ꯑꯁ ꯅꯪ ꯍꯟꯗꯛ ꯋꯥꯔꯜ ꯀꯞꯁꯦ ꯌꯦꯡꯕ꯭ꯔꯣ ꯀꯃꯥꯏꯅ ꯇꯧꯕ꯭ꯔꯣ
ꯑ ꯑꯩ ꯌꯦꯡꯗ꯭ꯔꯦꯗ ꯅꯣꯏ ꯗꯤ ꯌꯦꯡꯉꯝꯅꯤꯗꯅ
ꯍꯣꯏꯅꯦ ꯑꯩꯈꯣꯏꯗꯤ ꯅꯨꯡꯇꯤ ꯌꯦꯡꯕꯒꯤ ꯑꯁ ꯇꯨꯝꯕꯁꯨ ꯐꯪꯗ꯭ꯔꯦ
ꯂꯣꯏꯔꯦꯍꯦ ꯅꯤꯇꯤꯌꯥ ꯌꯦꯡꯕꯗꯤ
ꯋꯥꯀꯞ ꯀꯣꯃꯤꯇꯤꯗ ꯌꯥꯎꯕꯅꯤꯅꯀꯣ ꯑꯩꯈꯣꯏꯁꯦ
ꯀꯃꯥꯏ ꯑ ꯅꯣꯏ ꯑꯗꯨ ꯍꯤꯡꯕꯨ ꯍꯤꯡꯉꯔꯤꯅꯦ
ꯑꯩꯈꯣꯏ ꯑꯣꯏ ꯅꯍꯥꯟꯅ ꯁꯤꯔꯥꯅꯤ ꯑꯗꯨꯃꯥꯏ ꯇꯨꯝꯗ꯭ꯔꯗꯤ
ꯑꯣ
ꯑꯁ ꯅꯣꯏ ꯅꯁꯥꯕꯨ ꯐꯥꯎ ꯐꯥꯍꯦ
ꯃꯣꯏꯗ ꯑꯁ ꯑꯣꯏꯗꯤ ꯆꯥꯛꯁꯨ ꯌꯥꯝ ꯌꯥꯝ ꯆꯥꯕ ꯑꯗꯨꯒ ꯇꯨꯝꯕ ꯇꯨꯝꯕꯥ ꯇꯨꯝꯒꯦ ꯍꯥꯏꯗꯤ ꯇꯨꯝꯕ ꯃꯇꯝ ꯐꯠꯆꯅ ꯇꯨꯝꯕ ꯑꯗꯨꯒꯤ ꯑꯗꯨꯝ ꯌꯥꯏꯗ
ꯑꯗꯣ ꯆꯥꯛ ꯆꯥꯕꯕꯨꯗꯤ ꯑꯦ ꯉꯁꯤ ꯆꯥꯕꯤ ꯁꯨ ꯍꯌꯦꯡ ꯑꯃꯨꯛ ꯆꯥꯕꯗ ꯑꯗꯨꯝ ꯀꯩꯅꯣ ꯇꯧꯋꯦꯅ ꯑꯗꯣ ꯑꯩ ꯇꯨꯝꯕꯗꯣ ꯉꯁꯤ ꯇꯨꯝꯕꯗꯣ ꯋꯥꯠꯍꯧꯈ꯭ꯔꯗꯤ ꯍꯌꯦꯡ ꯇꯨꯝꯕꯗ ꯑꯃꯨꯛ ꯀ ꯑꯗꯨꯝ ꯑꯩꯒꯤꯗꯤꯀꯣ ꯌꯥꯗꯕꯅꯦ
ꯎꯝ ꯁꯨꯃꯥꯏꯅ ꯇꯧꯕ ꯃꯤ ꯑꯃ ꯂꯩ ꯑꯩꯁꯨ ꯍꯥꯟꯅꯗꯒꯤ ꯍꯥꯟꯅꯗꯗꯤꯀꯣ
ꯎꯝ
ꯁꯨꯃꯥꯏꯅ ꯇꯧꯕꯅꯤꯕꯣ ꯋꯥꯟꯗꯦ ꯑꯣ ꯅꯨꯡꯗꯥꯡ ꯑꯃ ꯇꯨꯝꯗ꯭ꯔꯗꯤ ꯑꯁ ꯑꯩꯒꯤ ꯏꯁꯥꯁꯦ ꯌꯥꯝ ꯅꯥꯕꯒꯨꯝ ꯇꯧꯕꯒꯨꯝ ꯑꯃ ꯑꯃ ꯍꯥꯏꯁꯤꯔꯥ ꯁꯨꯃꯥꯏꯅ ꯇꯧꯋꯕ
ꯑꯩꯗꯤ ꯉꯝꯃꯔꯣꯏ ꯅꯣꯏꯅ ꯑꯗꯨꯃꯥꯏꯅ ꯌꯦꯡꯅ ꯂꯩꯕꯗꯣ ꯑꯌꯥ
ꯎꯝ ꯑꯁ ꯍꯨꯏ ꯍꯨꯏ ꯄꯥꯔꯇꯤ ꯇꯧꯔꯒꯀꯣ ꯗꯣꯛ ꯇꯣ
ꯀꯌꯥꯃꯨꯛ ꯅꯨꯡꯉꯥꯏꯒ꯭ꯔꯦ ꯅꯣꯏꯗꯤ
ꯍꯣꯏ ꯅꯨꯡꯉꯥꯏꯕꯅꯤ ꯑ ꯐ꯭ꯂꯦꯗꯣ ꯑꯩꯈꯣꯏꯗꯤ ꯑꯥꯔꯖꯦꯟꯇꯤꯅꯥ
ꯀꯨꯝꯍꯩꯗꯒꯤ ꯍꯦꯜꯂꯦꯍꯦ
ꯍꯣꯏꯅꯦ ꯅꯨꯡꯉꯥꯏꯕꯅꯦ ꯑꯗꯨ ꯃꯇꯝ ꯃꯇꯝ ꯃꯇꯝꯒꯤꯀꯣ
ꯍꯣꯏ ꯑꯗꯨꯕꯨꯗꯤ ꯆꯨꯝꯃꯦꯗ ꯆꯍꯤ ꯈꯨꯗꯤꯡ ꯂꯥꯛꯄꯁꯨ ꯅꯠꯇꯕꯅꯤꯅꯀꯣ
ꯍꯣꯏ
ꯅꯨꯡꯉꯥꯏꯊꯣꯛꯑꯣ ꯅꯨꯡꯉꯥꯏꯊꯣꯛꯑꯣ ꯑꯩꯈꯣꯏꯗꯤ ꯑꯁ ꯑꯗꯨ ꯌꯦꯡꯉ ꯂꯩꯗꯤ ꯌꯥꯔꯣꯏ
ꯎꯝ ꯅꯥ ꯅꯣꯏꯁꯨ ꯌꯦꯡꯒꯗꯕꯅꯦ ꯐꯨꯠꯕꯣꯜ ꯌꯦꯡꯕ ꯃꯇꯝꯗ ꯆꯦ ꯑꯥ ꯑꯩꯈꯣꯏꯒꯤ ꯋꯥꯔꯤ ꯁꯅꯤꯡꯉꯥꯏꯁꯨ ꯌꯥꯝ ꯂꯩ ꯑꯗꯨꯒ ꯑꯩꯈꯣꯏꯒꯤ ꯊꯕꯛꯁꯦ ꯌꯥꯝ ꯀꯥꯟꯅꯕꯅꯤ
ꯑꯗꯣ ꯑꯩꯈꯣꯏ ꯃꯣꯏꯗꯤ ꯀꯩꯅꯣ ꯅꯨꯡꯗꯥꯡꯗ ꯈ ꯑꯌꯥꯝꯕ ꯂꯩꯌꯦꯅ ꯑꯗꯣ ꯅꯨꯡꯗꯥꯡꯗ ꯑꯩꯈꯣꯏꯒꯤ ꯇꯨꯝꯕ ꯃꯇꯝꯅꯤꯅꯀꯣ ꯀꯃꯥꯏꯅ ꯑꯩꯈꯣꯏꯗꯤ ꯑꯗꯨ ꯅꯨꯡꯗꯥꯡ ꯌꯦꯡꯉꯤꯗꯤ ꯅꯨꯡꯊꯤꯜ ꯇꯨꯝꯕ ꯐꯪꯗꯕꯅꯦ ꯉꯁꯤꯗꯤ ꯊꯥꯡꯖꯥ ꯅꯨꯃꯤꯠ ꯑꯣꯏꯕꯅꯤꯅ ꯁꯨꯇꯤ ꯑꯗꯨꯝ ꯐꯪꯅꯩꯌꯦꯗꯅ ꯊꯥꯡꯖꯥꯒ ꯅꯣꯡꯃꯥꯏꯖꯤꯡꯗꯤ ꯑꯗꯨꯝ ꯁꯨꯇꯤ ꯐꯪꯕꯅꯤꯅ ꯑꯗꯨꯝ ꯑꯥ ꯄꯣꯊꯥꯕ ꯌꯥꯏꯌꯦꯕ ꯑꯗꯣ ꯑꯇꯣꯞꯄ ꯅꯨꯃꯤꯠꯇ ꯑꯩꯈꯣꯏꯗꯤ ꯁ꯭ꯀꯨꯜ ꯆꯠꯇꯣꯏꯕꯅꯤꯅꯀꯣ ꯑꯗꯣ ꯅꯨꯡꯗꯥꯡ ꯌꯦꯡꯉꯗꯤ ꯌꯥꯔꯣꯏꯕ
ꯑꯗꯨꯕꯨꯗꯤ ꯆꯨꯝꯃꯦ ꯑꯗꯨ ꯑꯣꯏꯔꯁꯨ ꯍꯣꯏ ꯁ꯭ꯀꯨꯜ ꯆꯠꯄ ꯃꯤꯁꯤꯡꯗꯤ ꯍꯣꯏ ꯋꯥꯗꯤ ꯋꯥꯔꯝꯅꯤ ꯑꯩꯈꯣꯏꯗꯤ ꯁ꯭ꯀꯨꯜꯁꯨ ꯆꯠꯇ꯭ꯔꯦ ꯑꯗꯨꯒ ꯑꯩꯈꯣꯏꯒꯤ ꯑꯣꯟ ꯊꯕꯛ ꯇꯧꯕꯅꯤꯅꯀꯣ
ꯍꯣꯏ ꯑꯗꯨꯒꯨꯝꯕꯁꯤꯡꯗꯤ ꯑꯗꯨꯝ ꯌꯥꯏꯌꯦꯕ ꯑꯗꯨ ꯑꯩꯈꯣꯏꯗꯤ ꯏꯁ ꯀꯩꯅꯣ ꯁ꯭ꯀꯨꯜꯗ ꯑꯨꯏꯔꯒ ꯂꯩ
ꯃꯤꯃꯥꯡꯗꯀꯣ ꯑꯁ ꯌꯦꯟ ꯅꯥꯕꯗꯧꯅ ꯇꯧꯒꯅꯤ
ꯑꯨꯝ ꯍꯣ ꯑꯣꯏꯔꯝꯒꯅꯤ ꯑꯁꯦꯡꯕꯥ ꯇꯧꯔꯦ ꯕꯣꯜ ꯌꯦꯡꯕꯨ ꯌꯦꯡꯉꯨꯔꯗꯤꯀꯣ ꯁꯨꯃꯥꯏꯅ ꯇꯧꯅꯤ
ꯑꯗꯣ ꯑꯩꯗꯤ ꯇꯨꯝꯁꯨ ꯇꯨꯝꯒꯟꯕꯅꯦꯕ
ꯑꯨꯝ
ꯑꯗꯣ ꯇꯨꯝꯒꯟꯕꯗꯨꯗ ꯑꯃꯨꯛꯀ ꯇꯨꯝꯁꯤꯠ ꯐꯥꯍꯧꯗ꯭ꯔꯗꯤ ꯏꯁ ꯌꯥꯔꯣꯏ ꯃꯤꯃꯥꯡꯗ ꯆꯠꯄ ꯌꯥꯔꯔꯣꯏ ꯑꯗꯣ ꯑꯩꯗꯤꯀꯣ ꯇꯨꯝꯁꯤꯠ ꯐꯥꯗ꯭ꯔꯗꯤꯀꯣ ꯏꯁꯧꯁꯨ ꯌꯥꯝ ꯂꯥꯡ ꯕꯅꯦꯕ ꯑꯗꯨꯝ ꯑꯩꯒꯤ ꯅꯨꯡꯉꯥꯏꯇꯕꯗꯣ ꯇꯨꯝꯕꯗꯣ ꯄꯦꯟꯍꯧꯗ꯭ꯔꯗꯤꯀꯣ ꯃꯤꯅ ꯀꯩꯑꯝꯇꯥ ꯇꯧꯕꯤꯗ꯭ꯔꯁꯨ ꯑꯗꯨꯝ ꯁꯥꯎꯅꯤꯡꯕꯗꯣ ꯌꯥꯔꯣꯏ ꯑꯩꯗꯤ
ꯉꯝꯖꯔꯔꯣꯏ ꯀꯣ ꯑꯩ
ꯌꯥꯔꯣꯏ ꯍꯣꯏ ꯅꯪꯗꯤ ꯌꯥꯔꯣꯏ
ꯄꯥꯟ ꯊꯣꯛꯑꯨꯔꯒꯥ ꯃꯤꯗꯨꯝ ꯈꯠꯅꯗꯣꯏ ꯃꯥꯜꯂꯦꯍꯦ
ꯑꯣ ꯅꯪꯒꯤ ꯃꯨꯠꯇꯣ ꯄꯨꯔꯥ ꯃꯨꯠ ꯑꯣꯞ ꯃꯥꯟ ꯃꯥꯜꯂꯝꯅꯤꯕ ꯅꯪꯒꯤ ꯅꯁꯛꯇꯣ
ꯑꯩ ꯆꯥꯕꯕꯨꯗꯤ ꯍꯣꯏ ꯄꯨꯛ ꯑꯥ ꯆꯥꯛꯒꯨꯝꯕ ꯂꯥꯝꯃꯁꯨ ꯏꯁꯧ ꯌꯥꯝ ꯂꯥꯡꯉꯦꯕ ꯑꯗꯣ ꯆꯥꯛꯕꯨꯗꯤ ꯑꯦ ꯑꯩ ꯉꯁꯥꯏ ꯍꯣꯏ ꯈꯔ ꯂꯩꯔꯒ ꯑꯗꯨꯝ ꯆꯥꯕ ꯃꯇꯝꯗ ꯑꯗꯨꯝ ꯄꯦꯟꯅꯤ ꯗꯅ ꯑꯗꯨ ꯇꯨꯝꯁꯤꯠ ꯐꯍꯧꯗꯕꯗꯨꯗꯤꯀꯣ ꯁꯨꯛꯌꯥ ꯌꯥꯗ꯭ꯔꯕꯅꯦ ꯑꯩ ꯑꯗꯨꯝ ꯃꯤꯅ ꯀꯩꯝꯇ ꯍꯥꯏꯕꯤꯗ꯭ꯔꯁꯨ ꯀꯣ ꯃꯤꯅ ꯈꯤꯇꯪ ꯀꯩꯅꯣ ꯇꯧꯕꯗ ꯑꯗꯨꯝ ꯁꯥꯎꯅꯤꯡꯕꯗꯣ
ꯑꯨꯝ
ꯑꯗꯨꯝ ꯈꯠꯅꯅꯤꯡꯕꯗꯣ ꯇꯧꯋꯦꯕ ꯑꯁ ꯅꯨꯄꯥ ꯃꯆꯥꯀꯥ ꯑꯣꯏꯔꯗꯤꯀꯣ ꯑꯨꯝ ꯌꯥꯔꯔꯣꯏ ꯑꯩ
ꯅꯨꯄꯥ ꯑꯣꯏꯔꯗꯤ ꯐꯖꯅꯥ
ꯑꯨꯡꯍꯨꯝ ꯍꯥꯏ ꯇꯣꯛꯑꯁꯤ
ꯑꯩ ꯀꯤꯕꯨ ꯀꯤꯔꯦ ꯏꯊꯟꯗ
ꯑꯗꯨ ꯀꯩꯀꯩ ꯀꯩꯀꯩ ꯏꯟꯁꯥꯡ ꯆꯥꯒꯦ ꯉꯁꯤ
ꯑꯨꯝ ꯉꯁꯤꯗꯤꯀꯣ ꯑꯩꯈꯣꯏꯁꯦ ꯑꯥ ꯉꯔꯥꯡ ꯅꯨꯡꯗꯥꯡ ꯌꯦꯟ ꯌꯦꯟꯁꯥꯡ ꯆꯥꯏꯌꯦ ꯑꯩꯈꯣꯏ ꯏꯅꯥꯎ ꯑꯨꯡ ꯑꯩꯈꯣꯏ ꯏꯅꯥꯎ ꯅꯨꯨꯄꯥꯗꯨꯅꯀꯣ ꯌꯦꯟꯁꯥ ꯆꯥꯅꯤꯡꯉꯦ ꯍꯥꯏꯕ ꯑꯗ ꯑꯗꯨꯝ ꯂꯩꯔꯒ ꯊꯣꯡꯕꯗꯣ ꯑꯗꯨꯝ ꯂꯦꯝꯕꯗꯣ ꯌꯥꯝꯈ꯭ꯔꯕꯅꯤꯅꯀꯣ ꯑꯗꯨꯝꯀ ꯆꯥꯔꯦ
ꯑꯣ ꯑꯆꯥ ꯆꯥ ꯍꯥꯎꯕꯅꯤ ꯅꯨꯝꯗꯥꯡ ꯏꯟꯖꯥꯡ ꯑꯣꯏꯔꯁꯨ ꯁꯟ ꯁꯟꯁꯥ ꯑꯣ ꯁꯥ ꯑꯣꯏꯔꯗꯤ ꯍꯥꯎꯕꯅꯤ
ꯃꯣꯏ ꯀꯩꯅꯣꯒꯤ ꯀꯩꯊꯦꯜꯒꯤ ꯌꯦꯟꯗꯨꯗꯤ ꯑꯩꯗꯤ ꯆꯥꯅꯤ ꯆꯤꯡꯒꯤ ꯌꯦꯟ ꯑꯣꯏꯔꯗꯤꯀꯣ ꯎꯝ ꯍꯥꯎꯕꯗꯣ ꯀꯩꯊꯦꯜꯗ ꯌꯣꯟꯕ ꯌꯦꯟꯈꯣꯏꯗꯨꯗꯤ ꯍꯥꯎꯗꯦꯕ
ꯎꯝ
ꯑꯗꯣ ꯃꯥꯗꯤ ꯌꯥꯝ ꯄꯥꯝꯅꯅꯦꯕ ꯑꯩꯈꯣꯏ ꯏꯅꯥꯎ ꯅꯨꯄꯥꯗꯣ ꯑꯗꯣ ꯑꯩꯗꯤ ꯑꯗꯣ ꯄꯥꯛ ꯆꯥꯅꯤꯡꯗꯦꯕ
ꯎꯝ
ꯃꯥꯅ ꯑꯗꯨꯝ ꯆꯥꯅꯤꯡꯕꯒꯤꯀꯣ ꯃꯐꯩꯒꯟ ꯃꯐꯩꯒꯟ ꯑꯗꯨꯝ ꯍꯥꯏꯔ ꯂꯩꯌꯦ ꯑꯗꯨꯗ
ꯏꯝꯐꯥꯜꯗꯁꯨ ꯍꯥꯔꯠ ꯆꯤꯛꯀꯟꯒꯨꯝꯕ ꯐꯪꯕ꯭ꯔꯣ
ꯀꯩ ꯍꯥꯏꯕ
ꯍꯥ꯭ꯔꯠ ꯆꯤꯀꯟꯒꯨꯝꯕꯁꯨ ꯐꯪꯕ꯭ꯔꯣ
ꯑꯝ
ꯐꯪꯗ꯭ꯔꯦ
ꯎꯝ
ꯑꯁ ꯑꯩꯈꯣꯏ ꯃꯐꯝꯗꯁꯨ ꯍꯥ꯭ꯔꯠ ꯆꯤꯛꯀꯟ ꯐꯪꯗ꯭ꯔ‌ꯦꯅꯦ ꯑꯁ ꯑꯗꯨꯒꯤ ꯍꯥ꯭ꯔꯠ ꯆꯤꯛꯀꯦꯟꯗꯣ ꯑꯃꯨꯛꯀꯗꯤ ꯌꯥꯝ ꯆꯥꯅꯤꯡꯕꯅꯤ
ꯑꯩꯈꯣꯏꯗꯤ ꯑꯩꯈꯣꯏꯁꯨ ꯀꯣ ꯌꯨꯝ ꯆꯠꯂꯗꯤꯀꯣ ꯌꯨꯝꯗ ꯑꯗꯨꯝ ꯆꯥꯏꯌꯦꯕ ꯌꯨꯝꯗꯕꯨꯗꯤ ꯑꯗꯨꯝ ꯂꯩꯌꯦ ꯑꯗꯣ ꯅꯤꯇꯤ ꯍꯥꯏꯗꯤ ꯊꯥꯔꯛꯄ ꯌꯥꯗꯕꯅꯤꯅꯀꯣ
ꯎꯝ
ꯗꯨꯝ ꯀꯩꯊꯦꯜꯒꯤ ꯑꯗꯨꯝ ꯂꯩꯔꯒ ꯆꯥꯕꯅꯦꯕ ꯑꯗꯣ ꯑꯩꯗꯤꯀꯣ ꯀꯩꯊꯦꯜꯗ ꯌꯣꯟꯕ ꯈꯣꯏꯗꯣ ꯆꯥꯔꯗꯤ ꯆꯤꯟꯒꯁꯤꯦ ꯌꯥꯝ ꯒꯜꯂꯦꯕ ꯃꯣꯏꯗꯤ ꯍꯤꯗꯥꯛ ꯌꯥꯝ ꯌꯥꯝ ꯄꯤꯖꯩꯗꯅ
ꯍꯣꯏꯗ ꯑꯗꯨ ꯍꯣꯏ ꯑꯗꯨ ꯌꯥꯝ ꯑꯩꯈꯣꯏꯒꯤ ꯍꯛꯆꯥꯡꯗꯁꯨ ꯌꯥꯝ ꯀꯥꯟꯅꯕ ꯑꯣꯏꯗ‌ꯦꯗ ꯑꯗꯨ ꯑꯣꯏꯔ ꯑꯩꯈꯣꯏꯒꯤ ꯎꯝ
ꯆꯤꯟꯗ ꯍꯥꯎꯕꯗꯣ
ꯎꯝ ꯍꯣꯏ ꯑꯗꯨꯒꯤ ꯈꯛ ꯈꯛꯇꯅꯤ ꯑꯗꯣ ꯑꯩꯈꯣꯏꯒꯤ ꯍꯛꯆꯥꯡꯗꯗꯤ ꯐꯠ ꯗ‌ꯣ ꯕ꯭ꯔꯣꯏꯂ꯭ꯔꯒꯨꯝꯕꯗꯤ ꯀꯔꯤꯁꯨ
ꯀꯩꯁꯨ ꯀꯥꯟꯅꯗꯕꯅꯦ ꯀꯥꯟꯅꯕꯩ ꯒꯤ ꯃꯍꯨꯠꯇ ꯑꯩꯈꯣꯏ ꯍꯛꯆꯥꯡ ꯌꯥꯝ ꯁꯣꯛꯄꯅꯦ ꯑꯗꯣ ꯆꯥꯕꯗꯣ ꯀꯣ
ꯍꯣꯏ ꯍꯣꯏ ꯌꯥꯝ ꯁꯣꯛꯑꯦ ꯍꯥꯏꯕꯅꯦ ꯑꯗꯨꯒ ꯐꯦꯠꯁꯨ ꯌꯥꯝ ꯂꯩꯌꯦ ꯑꯗꯨꯒ ꯑꯥ ꯑꯗꯨ ꯌꯥꯝ ꯆꯥꯔꯀꯥꯟꯗꯀꯣ ꯀꯩꯅꯣ ꯂꯩꯥꯅꯥ ꯑꯃ ꯆ ꯀꯔꯤꯔ ꯂꯥꯏꯅꯥ ꯑꯃ ꯊꯣꯛ ꯊꯣꯛꯍꯜꯂꯤ ꯍꯩꯌ‌ꯦ
ꯑꯣ ꯍꯣ
ꯌꯥꯝ ꯀꯟꯇꯤꯅ꯭ꯌꯨ ꯑꯣꯏꯅ ꯆꯥꯕ ꯃꯤꯁꯤꯡꯗꯤ
ꯍꯣꯏ ꯍꯣꯏ ꯍꯟꯖꯤꯟ ꯍꯟꯖꯤꯟ ꯅꯨꯡꯇꯤꯌꯥꯏ ꯆꯥꯕ ꯈꯔꯁꯨ ꯌꯥꯎꯕꯅꯦ
ꯎꯝ
ꯑꯉꯥꯡꯁꯤꯅ ꯍꯦꯟꯅ ꯄꯥꯝꯕꯅꯦ
ꯑꯣ ꯑꯩꯗꯤ ꯕ꯭ꯔꯣꯏꯂ꯭ꯔꯗꯤ ꯌꯥꯝ ꯄꯥꯛ ꯆꯥꯅꯤꯡꯗꯦꯗ ꯑꯩꯁꯨ ꯑꯗꯣ ꯑꯩꯅ ꯆꯥꯅꯤꯡꯕꯁꯤ ꯕ꯭ꯔ‌ꯣꯏꯂ꯭ꯔ ꯑꯣꯏꯔꯁꯨꯀꯣ ꯋꯤꯡꯁꯀꯨꯝꯕ ꯋꯤꯡꯁꯀꯨꯝꯕ ꯎꯝ
ꯀꯩꯅꯣ ꯃꯇꯨ ꯌꯥꯎꯒꯟꯕꯅꯦꯕ ꯑꯗꯨ ꯐꯖꯅ ꯁꯦꯡꯕꯤꯗ꯭ꯔꯗꯤꯀꯣ ꯑꯁꯤ ꯗꯨꯀꯥꯟꯗ ꯌꯣꯟꯕ ꯈꯣꯏꯗꯤ ꯐꯆꯟ ꯁꯦꯡꯕꯤꯗꯕꯗꯣ ꯑꯩꯗꯤ ꯇꯟꯗꯦ ꯃꯔꯛ ꯃꯔꯛꯇꯗꯤ
ꯑ ꯃꯀꯟꯒ ꯋꯤꯡ ꯈꯛꯀꯅꯤ ꯑꯩꯅ ꯄꯥꯝꯕꯁꯦ
ꯑꯩꯗꯤ ꯑꯗꯨꯝ ꯄꯪꯆꯥꯥꯗ ꯆꯥꯏ ꯑꯗꯨꯝ ꯑꯔꯩꯕꯗꯣꯀꯣ ꯁꯤ ꯍꯦꯟꯅ ꯄꯥꯝꯃꯦ ꯍꯥꯏꯕꯗꯨ ꯂꯩꯇꯦ ꯑꯗꯨꯝ ꯃꯍꯤꯒꯨꯝꯕ ꯂꯩꯔꯗꯤ ꯌꯥꯔꯦꯗ
ꯎꯝ ꯍꯨꯏ ꯍꯨꯏꯗꯤ ꯆꯥꯕ꯭ꯔꯣꯅ‌ꯪ
ꯆꯥꯏꯌꯦꯗ ꯑꯩꯈꯣꯏꯗꯁꯨ ꯑꯗꯨꯝ ꯆꯥꯏꯌꯦ ꯌꯨꯝ ꯆꯠ
ꯍꯣꯏ ꯅꯪ ꯅꯪꯁꯨ ꯂꯦꯡ ꯃꯥꯏ ꯑꯣꯏꯔꯝꯅꯤꯀꯣ
ꯅꯠꯇꯦꯗ
ꯔꯣꯡꯃꯩꯔꯣ
ꯈꯪꯗꯦꯗ
ꯑꯩꯁꯨ ꯈꯪꯗꯦ ꯍꯣꯔꯦꯟ ꯀꯣꯟꯅ ꯈꯜꯂꯒ ꯀꯩ ꯀꯩ ꯀꯔꯤꯅꯣ ꯍꯥꯏꯕꯗꯣ ꯑꯃꯨꯛꯀ ꯍꯥꯏꯕꯤꯔꯒꯦ
ꯍꯣꯏ
ꯑꯁ ꯅꯣꯏꯗꯅ ꯅꯣꯡ ꯆꯨꯔꯒ ꯂꯩ ꯍꯥꯏꯕ ꯑꯩꯈꯣꯏꯅ ꯑꯁ ꯉꯁꯤꯁꯤꯀꯣ ꯅꯨꯡꯁꯥ ꯐꯖꯅ ꯅ ꯊꯣꯛꯄꯅꯦ
ꯑꯁ ꯑꯩꯈꯣꯏꯗꯤ ꯌꯥꯝ ꯊꯣꯛ ꯌꯦꯡ ꯌꯥꯝꯅ ꯐꯣꯒꯤꯁꯨ ꯑꯣꯏꯌꯦ ꯋꯦꯗꯔꯁꯦꯀꯣ
ꯑꯣ ꯂꯩꯆꯤꯜ ꯂꯩꯕ ꯂꯩꯕꯗꯣꯀꯣ ꯎꯝ ꯑꯩꯈꯣꯏ ꯑꯁ ꯁꯤꯗꯗꯤ ꯉꯔꯥꯡ ꯅꯍꯥꯟꯗꯨꯗꯤꯀꯣ ꯅꯣꯡ ꯑꯗꯨꯝ ꯆꯨꯋꯦꯕ ꯑꯩ ꯀꯟꯅ ꯆꯨꯕꯗꯤ ꯅꯠꯇꯕꯀꯣ ꯅꯣꯡ ꯀꯣ ꯑꯗꯨꯝ ꯂꯩꯕꯅꯦꯕ ꯆꯣꯠ ꯑꯁ ꯉꯁꯤ ꯅꯨꯡꯁꯥꯃꯨꯛ ꯊꯣꯛꯑꯛꯄꯁꯤꯗꯤꯀꯣ ꯐꯖꯅ ꯀꯥꯞꯔꯛꯑꯦ ꯁꯥꯕꯅ ꯂꯣꯏꯔꯕꯅꯤ ꯑꯩꯈꯣꯏ ꯁ꯭ꯋꯥꯏꯗꯗꯤ
ꯎꯝ ꯁꯥꯕꯁꯨ ꯍꯥꯏꯗꯤ ꯑꯗꯨꯝ ꯁꯥꯕꯁꯨ ꯂꯩꯕ ꯅꯨꯡꯉꯥꯏꯗ
ꯍꯣꯏ ꯑꯗꯨꯕꯨꯗꯤ ꯆꯨꯝꯃꯦ
ꯎꯝ ꯍꯛꯆꯥꯡꯁꯨ ꯁꯥꯕ ꯃꯐꯝꯗ ꯂꯩꯕꯅ ꯐꯥꯏ ꯍꯥꯏꯕꯅꯤ
ꯎꯝ ꯎꯝ ꯎꯝ ꯇꯧꯋꯦ ꯑꯩꯈꯣꯏꯁꯨꯀꯣ ꯎꯝ ꯑꯩꯁꯨ ꯏꯪꯕ ꯃꯐꯝꯗ ꯂꯩꯕ ꯅꯨꯡꯉꯥꯏꯇꯦ
ꯎꯝ ꯑꯗꯨꯒ ꯑꯗꯨꯅ ꯑꯩꯁꯨ ꯁꯥꯕ ꯃꯐꯝꯗ ꯂꯩꯅꯤꯡꯉꯦ ꯑꯗꯨ ꯑꯩ ꯑꯩꯁꯨ ꯒꯦꯁꯇ꯭ꯔꯤꯛ ꯀꯟꯕꯀꯣ ꯑꯗꯨꯒꯤ
ꯑꯣ
ꯍꯨꯃꯥꯡ ꯊꯣꯛꯑꯗꯤ ꯑꯗꯨꯝ ꯈꯔ ꯅꯨꯡꯉꯥꯏꯌꯦꯕ
ꯍꯣꯏ ꯍꯣꯏ ꯍꯧꯖꯤꯛ ꯃꯇꯝꯁꯦꯀꯣ ꯑꯍꯜꯁꯨ ꯑꯉꯥꯡꯁꯨ ꯂꯣꯏ ꯂꯣꯏꯃꯛ ꯑꯁꯤꯒꯨꯝꯕꯁꯦ ꯇꯧꯅꯔꯦꯀꯣ ꯄꯨꯛ ꯅꯨꯡꯉꯥꯏꯇꯕꯒꯤꯁꯦ
ꯍꯣꯏ
ꯑꯩꯈꯣꯏꯅ ꯃꯇꯝꯒꯤ ꯆꯤꯟꯖꯥꯛꯅꯁꯨ ꯑꯣꯏꯔꯝꯒꯅꯤ
ꯎꯝ ꯎꯝ ꯑꯗꯨꯅꯦ ꯑꯗꯨ ꯑ ꯍꯧꯖꯤꯛ ꯎꯁꯣꯏꯒꯤ ꯃꯇꯝ ꯑꯣꯏꯔꯛꯄꯅꯤꯅ ꯑꯃꯨꯛꯀ ꯎꯁꯣꯏꯁꯦ ꯀꯟ ꯀꯟꯇꯤꯅ꯭ꯌꯨ ꯆꯥꯔꯀꯥꯟꯗ ꯄꯨꯛꯁꯦ ꯅꯨꯡꯉꯥꯏꯇꯦ
ꯇꯧꯕꯅꯦ ꯇꯧꯕꯅꯦ